ꯇꯕꯔꫭ ꯐꯖꯅ ꯒꯤꯌꯟ ꯇꯥꯅ ꯁꯦꯡꯅ ꯑꯗꯨꯝ ꯇꯕꯔꫭ
ꯇꯥꯏ ꯇꯥꯏ ꯑꯩ ꯉꯥꯡꯕ ꯇꯥꯕ꯭ꯔꯥ
ꯇꯥꯏ ꯇꯥꯏ ꯀꯩꯗꯔꯃꯤꯅꯣ
ꯁꯨꯝ ꯊꯕꯛ ꯑꯃ ꯀꯩꯅ ꯑꯃ ꯁꯨꯝ ꯇꯧꯔꯝꯕꯅꯦ
ꯑꯣ ꯑꯩꯖꯨ ꯐꯣꯟ ꯗꯤꯚꯥꯏꯁ ꯑꯃ ꯁꯨꯝ ꯂꯧꯒꯦꯅ ꯌꯦꯡꯉꯝꯕꯅꯦ ꯑꯗꯨꯗ ꯀꯨꯟꯒ ꯇꯔꯦꯠꯇ ꯑꯃꯗꯤ ꯂꯩꯔꯦ ꯆꯞ ꯆꯥꯕꯤꯗ
ꯀꯔꯝꯕ ꯑꯣꯏꯗꯣꯏꯅꯣ
ꯔꯤꯌꯦꯜꯃꯤ ꯖꯤ ꯇꯤ ꯁꯚꯦꯟꯇꯤꯅ
ꯑꯩ ꯑꯃꯝꯇ ꯌꯦꯡꯒꯦꯀꯣ
ꯌꯦꯡꯉꯣ ꯍꯥꯏꯗꯤ ꯋꯥꯟ ꯇ꯭ꯋꯦꯟꯇꯤ ꯑꯦ ꯄꯤ ꯑꯦꯁꯅꯦꯕ ꯀꯩꯅꯣꯗ ꯄꯞꯖꯤꯗ ꯄꯞꯖꯤꯒꯤ ꯑꯦꯞ ꯄ ꯑꯦꯁꯇꯣ ꯌꯦꯡꯉ ꯂꯧꯅꯤꯡꯕ ꯍꯥꯏꯇꯥꯔꯅꯦ ꯄꯞꯖꯤꯒꯤ ꯑꯦꯞ ꯄꯁꯇꯣ ꯋꯥꯟ ꯇ ꯑ ꯑꯦꯛꯇꯦ ꯁꯞꯄꯣꯔꯠ ꯇꯧꯕ ꯍꯥꯏꯖꯦ ꯂꯤꯖꯦꯟꯗꯗꯤ ꯑꯃꯨꯛ ꯈꯔ ꯂꯩꯔꯛꯑꯅꯤꯅꯀꯣ
ꯁꯅꯦꯞ ꯗ꯭ꯔꯥꯒꯣꯟ ꯁꯚꯦꯟ ꯖꯤ ꯑꯣꯏꯕꯀꯣ ꯁꯚꯦꯟ ꯖꯤ ꯅꯔꯦꯁꯟ ꯑꯣꯏꯕ
ꯎꯝ ꯑꯗꯣ ꯑꯗꯨꯗꯒꯤ ꯇꯤ ꯌꯥꯎꯗꯕꯤꯗ ꯁꯚꯦꯟ ꯈꯛꯇ ꯑꯣꯏꯕ ꯔꯦꯜꯃꯤ ꯖꯤ ꯇꯤ ꯁꯚꯦꯟ ꯑꯅ ꯑꯃ ꯂꯩꯌꯦꯕ ꯑꯗꯨꯗꯤ ꯑꯗꯨ ꯑꯗꯨ ꯂꯩꯕ ꯉꯃꯗꯤ ꯌꯥꯔꯦ ꯑꯗꯨ ꯑꯗꯨꯗꯤ ꯂꯣꯏꯅ ꯌꯥꯔꯦ ꯄꯨꯡ ꯇꯔꯦꯠ ꯋꯥꯟ ꯇ꯭ꯋꯦꯟꯇꯤ ꯑꯦꯠ ꯄꯁꯤꯗꯒꯤ ꯐ꯭ꯔꯦꯝ ꯇꫭꯞ ꯇꯧꯗꯕꯤꯗ ꯋꯥꯟ ꯇ꯭ꯋꯦꯟꯇꯤ ꯑꯦꯠ ꯄꯦꯖꯇ ꯗꯥ ꯁꯥꯟꯅ ꯌꯥꯕꯤꯗ ꯑꯗꯒꯤ ꯀꯩꯀꯩ ꯀꯦꯃꯦꯔꯥꯗꯩ ꯀꯩꯗꯩ ꯂꯣꯏ ꯌꯥꯔꯦ ꯚꯤꯗꯤꯑꯣ ꯅꯝꯗꯩ ꯈꯣꯠꯄꯩ ꯂꯣꯏꯅ ꯑꯗꯨꯅ ꯑꯃꯨꯛ ꯅꯤꯐꯨꯗ ꯂꯩꯕ ꯂꯤꯁꯤꯡ ꯅꯤꯐꯨ
ꯕꯦꯇ꯭ꯔꯤꯁꯨ ꯁꯚꯦꯟ ꯊꯥꯎꯖꯟ ꯑꯣꯏꯕꯀꯣ ꯑꯗꯨꯒ ꯃꯁꯥꯏ ꯀꯨꯂꯔ ꯌꯥꯎꯕ꯭ꯔꯥ ꯃꯥꯖꯦ
ꯀꯔꯝꯕꯅꫭ
ꯌꯥꯔꯔꫭꯏ ꯍꯧꯖꯤꯛꯀꯤ ꯖꯤ ꯇꯤꯗꫭ ꯁꯦꯚꯦꯟꯇꯤꯗꫭ
ꯑ ꯃꯥ ꯑꯥ ꯑꯩꯅ
ꯅꯪ ꯉꯥꯡꯉꯤꯗꫭ ꯄꯠ ꯄꯠ ꯇꯠꯂꯦ
ꯍꯧꯖꯤꯛ ꯍꯧꯖꯤꯛꯀꯤ ꯑꯣꯏꯅ ꯊꯥꯔꯇꯤ ꯀꯦꯗ ꯇꯥꯔꯕ
ꯎꯝ ꯎꯝ ꯎꯝ
ꯍꯧꯖꯤꯛꯀꯤ ꯑꯣꯏꯅ ꯊꯥꯔꯇꯤ ꯀꯦꯗ ꯈ꯭ꯋꯥꯏꯗꯒꯤ ꯐꯕ ꯒꯦꯃꯤꯡ ꯐꯣꯟꯁꯤ ꯀꯔꯝꯕꯅꯣ ꯍꯪꯎꯕ ꯃꯇꯝꯗ ꯑꯗꯨ ꯊꯣꯛꯂꯛꯄ ꯍꯥꯏꯇꯥꯔꯦꯅꯦ ꯊꯥꯔꯇꯤ ꯐꯚ ꯀꯦꯗ ꯑꯗꯣ ꯃꯥꯁꯦ ꯇ꯭ꯋꯦꯟꯇꯤ ꯁꯚꯦꯟꯗꯩ ꯍꯧꯋꯦꯀꯣ ꯇ꯭ꯋꯦꯟꯇꯤ ꯁꯚꯦꯟꯒꯤꯁꯤꯅ ꯇꯨ ꯐꯤꯞꯇꯤ ꯁꯤꯛꯁ ꯖꯤ ꯄꯤ ꯑꯗꯨꯒꯥ ꯑꯥ ꯊꯥꯔꯇꯤꯖꯤꯅ ꯌꯥꯔꯦ ꯑꯩ ꯀꯩꯅꯣꯒꯤꯖꯦ ꯑꯣꯏꯅ ꯂꯧꯅꯤꯡꯉꯦ ꯎꯝ ꯀꯨꯟꯊ꯭ꯔꯥ ꯂꯤꯁꯤꯡ ꯑꯅꯤ ꯑꯍꯨꯝꯃꯨꯛ ꯍꯥꯞꯆꯤꯜꯂꯒ ꯀꯨꯟꯊ꯭ꯔꯥ ꯄꯤꯕꯗ ꯑꯣꯏꯅ ꯂꯧꯅꯤꯡꯕ ꯍꯥꯏꯇꯥꯔꯦ
ꯑꯣ ꯍꯧꯖꯤꯛꯀꯤ ꯖꯤ ꯇꯤ ꯁꯚꯦꯟꯗꯨ ꯅꯦꯁꯅꯦꯜ ꯗ꯭ꯔꯥꯒꯣꯟ ꯑꯦꯠ ꯏꯂꯥꯏꯠ ꯑꯣꯏꯕꯀꯣ ꯑꯗꯨꯒ ꯑꯥ ꯀꯩꯅꯣ ꯇꯧꯕ ꯃꯥꯒꯤ ꯕꯦꯇ꯭ꯔꯤꯁꯦ ꯋꯥꯟ ꯇ꯭ꯋꯦꯟꯇꯤ ꯐꯥꯁ ꯆꯥꯔꯖꯤꯡ ꯁꯤꯛꯁ ꯊꯥꯎꯖꯟ ꯌꯥꯏ ꯄꯣꯠꯁꯦ ꯄꯩꯁꯥꯖꯤꯒ ꯍꯥꯏꯔꯨꯔꯗꯤ ꯐꯩꯕ
ꯎꯝ ꯑꯗꯨꯕꯨ ꯂꯩꯔꯨ ꯇꯥ ꯑꯗꯨ ꯂꯩꯕ ꯉꯝ ꯇꯥꯔꯗꯤ ꯏ ꯆꯞ ꯆꯥꯔꯦ ꯑꯩ ꯑꯗꯨꯒꯤ ꯑꯦꯝꯗꯤ ꯇꯧꯕꯅꯦ ꯑꯗꯨ ꯉꯝꯗꯧ ꯃꯥꯥꯟꯗꯦ ꯑꯗꯨꯅ ꯁꯚꯦꯟꯇꯤꯗꯨ ꯑꯣꯏꯅ ꯌꯦꯡꯖꯤꯔꯅ ꯈꯜꯂꯤꯅꯤ ꯑꯗ ꯑꯩꯖꯨ ꯑꯝꯇ ꯍꯪꯅꯤꯡꯕ ꯍꯥꯏꯇꯥꯔꯦ ꯗꯨꯀꯥꯟꯗꯁꯨ ꯍꯥꯏꯗꯤ ꯁꯚꯦꯟꯇꯤꯗꯨꯅ ꯑ ꯁꯦꯚꯦꯟꯇꯤꯗꯨꯅ ꯄ꯭ꯔꯥꯏꯖ ꯀꯌꯥ ꯂꯩꯔꯤꯅꯣ ꯑꯗ ꯁꯕꯦꯟꯗꯨꯅ ꯍꯧꯖꯤꯛ ꯍꯧꯖꯤꯛ ꯍꯥꯏꯗꯤ ꯑ ꯗꯨ ꯗꯨꯀꯥꯟꯗꯅ ꯑꯃ ꯂꯩꯔꯝꯕꯁꯨ ꯌꯥꯏꯗꯅ ꯂꯩ ꯌꯥꯎꯕꯅꯦꯕ ꯍꯣꯡꯉꯛ ꯇꯥꯕ ꯑꯥ ꯃꯔꯛ ꯑꯃ ꯇꯥꯕꯖꯨ ꯌꯥꯎꯕꯅꯤ ꯑꯗꯣ ꯍꯧꯖꯤꯛꯇꯤ ꯂꯣꯏꯅ ꯐꯣꯟꯅꯨꯡꯖꯨ ꯂꯣꯏ ꯇꯥꯡꯈꯠꯂꯃꯤꯅ ꯈꯪꯗꯦ ꯑꯗꯣ ꯍꯥꯏꯐꯦꯠꯇꯤ ꯍꯪꯅꯤꯡꯕ ꯍꯥꯏꯇꯥꯔꯦꯅꯦ ꯑꯩꯖꯨ
ꯑꯣ ꯏ ꯑꯦꯝ ꯑꯥꯏ ꯗꯔꯣ ꯅꯠꯇ꯭ꯔꯒ ꯋꯥ ꯑꯝꯇꯪꯗ ꯋꯥꯟ ꯄꯦꯃꯦꯟ ꯇꯧꯒꯦ ꯍꯥꯏꯔꯣ
ꯋꯥꯟ ꯄꯦꯃꯦꯟ ꯇꯧꯒꯦ ꯈꯜꯂꯤꯅꯦ ꯏꯁꯇ꯭ꯔꯤꯝ ꯊꯥꯕꯩꯅꯤꯅ ꯑꯩ ꯏ ꯑꯦꯝ ꯃꯥꯏ ꯆꯣꯡ ꯂꯧꯔꯔꯣꯏ
ꯐꯩ
ꯗꯥ ꯍꯟꯇꯛꯀꯤ ꯍꯟꯇꯛ ꯊꯥꯖꯤꯒꯤ ꯂꯥꯁ ꯋꯤꯛꯀꯨꯝꯕꯗ ꯈꯟꯕꯅꯦꯕ ꯑꯗꯣ ꯍꯟꯇꯛꯀꯤ ꯑꯃ ꯊꯣꯛꯂꯛꯇꯣꯔꯤꯌꯦ ꯏꯟꯐꯤꯅꯤꯛꯁ ꯑꯥ ꯖꯤ ꯇꯤ ꯐꯤꯐꯇꯤ ꯄ꯭ꯔꯣꯅ ꯑꯗꯨꯗꯤ ꯑꯗꯨꯗꯤ ꯃꯩꯅꯦ ꯑꯗꯨꯗꯤ ꯃꯩ ꯅꯤꯐꯨ ꯕꯥꯎꯒꯤ ꯃꯅꯨꯡꯗ ꯂꯥꯛꯀꯅꯦꯕꯀꯣ ꯔꯦꯟꯁꯇꯤ ꯑꯗꯣ ꯑꯗꯨ ꯑꯗꯨ ꯑꯗꯨ ꯂꯩ ꯑꯗꯨꯗꯤ ꯃꯩ ꯒꯦꯝꯒꯤꯗꯤ ꯌꯥ ꯃꯁꯥꯏ ꯃꯁꯥꯒꯤ ꯀꯨꯂꯔ ꯐꯦꯟ ꯑꯃ ꯌꯥꯎꯔꯛꯀꯅꯤ ꯑꯗꯨ ꯍꯥꯞꯄ ꯃꯇꯝꯗ ꯃꯊꯟꯗ ꯑꯣꯇꯣꯃꯦꯇꯤꯀꯦꯜꯂꯤ ꯀꯩꯅꯣ ꯑꯣꯏꯖꯒꯅꯤ ꯆꯥꯔꯖ ꯇꯧꯖꯗꯣꯏꯅꯦꯕ ꯐꯣꯟꯖꯦ ꯑꯗꯨꯗꯨꯒ ꯃꯁꯥꯒꯤ ꯇꯣꯉꯥꯟꯅ ꯂꯤꯀ꯭ꯋꯤꯠ ꯐꯤꯌꯨꯆꯔ ꯑꯃꯁꯨ ꯌꯥꯎꯋꯦꯕ
ꯑ ꯋꯥꯌꯔꯦꯁ
ꯕꯦꯔꯥꯅꯦ ꯑꯥ ꯋꯥꯌꯔꯂꯦꯁ ꯆꯥꯔꯖꯤꯡꯖꯨ ꯌꯥꯕꯅꯤ ꯃꯅꯤꯡꯗ ꯑꯗꯨꯝ ꯑꯈꯣꯏꯒꯤ ꯀꯨꯂꯔ ꯅꯞꯄꯗꯣ ꯅꯞꯄꯗꯨꯗ ꯃꯊꯟ ꯆꯥꯔꯖ ꯇꯧꯒ꯭ꯔꯅꯤ ꯑꯗꯨꯝ
ꯎꯪ ꯑꯣ ꯃꯥꯏꯖꯦ ꯒꯦꯃꯤꯡ ꯐꯣꯟ ꯑꯣꯏꯅ ꯄꯨꯔꯥ ꯊꯣꯛꯂꯛꯄꯅꯦ
ꯎꯝ ꯑꯗ ꯑꯩ ꯑꯗꯨ ꯄꯥꯝꯗꯤ ꯄꯥꯝꯃꯦ ꯑꯗꯨꯅ ꯈꯜꯂꯤꯕꯅꯤ ꯑꯩ ꯅꯤꯐꯨꯃꯨꯛꯀꯤ ꯔꯦꯟꯖꯇ ꯂꯩꯕ ꯉꯝ ꯇꯥꯔꯒꯗꯤ ꯑꯗꯨ ꯂꯩ ꯑꯗꯨꯏꯅꯦ ꯑꯗꯨꯒ ꯉꯝꯗ꯭ꯔꯒꯅ ꯍꯧꯖꯤꯛꯀꯤ ꯁꯚꯦꯟ ꯇꯤꯗꯣ ꯂꯩꯔꯒꯦ ꯇꯧꯕꯅꯦ
ꯃꯇꯝ ꯈꯔ ꯉꯥꯏꯔꯒ ꯂꯩꯔꯁꯨ ꯌꯥꯏꯗ ꯑꯗꯨꯕꯨꯗꯤ ꯍꯥꯊꯨ ꯍꯥꯊꯨꯗꯁꯨ
ꯈꯔ ꯇꯨꯝꯖꯟ ꯈꯣꯠꯆꯟ ꯇꯧꯔꯒ
ꯃꯇꯝ ꯈꯔ ꯋꯥꯔꯖꯨ ꯋꯥꯅ ꯑꯍꯤꯡ ꯇꯨꯝꯕꯥ ꯆꯥꯕ ꯈꯪꯗꯒꯩ ꯂꯧꯁꯤꯟꯕ ꯉꯝꯗꯕ ꯇꯥꯔꯒ ꯆꯥꯊꯣꯛ ꯈꯣꯠꯇꯣꯛꯄ ꯈꯔ ꯍꯜꯂꯒ
ꯑꯗꯨꯃꯥꯏ ꯇꯧꯖꯦ ꯅꯠꯇ꯭ꯔꯗꯤ ꯌꯥꯔꯔꯣꯏ ꯍꯥꯏꯗꯤ ꯗꯤꯚꯥꯏꯁꯦ ꯌꯥꯝ ꯊꯤꯅ ꯗꯔꯀꯥ ꯑꯣꯏꯔꯦ ꯏꯕꯥꯅꯤꯛꯀꯤ ꯏꯕꯥꯅꯤꯛꯅ ꯇꯧꯁꯦ ꯍꯥꯏꯔꯤꯗꯨ ꯑꯣꯏꯔꯗꯤ ꯗꯤꯚꯥꯏꯁꯇꯤ ꯌꯥꯝ ꯊꯤ ꯗꯔꯀꯥꯔ ꯑꯣꯏ ꯑꯩꯗꯣ ꯁꯦꯝ ꯁꯦꯝꯒꯤ ꯐꯣꯟꯗꯣ ꯂꯧꯒꯗꯧꯕꯅꯦ ꯑꯗꯣ ꯑꯗꯨ ꯄꯥꯝꯃꯛꯇꯕ ꯍꯥꯏꯇꯥꯔꯦꯅꯦ ꯀꯥ ꯍꯦꯟꯅ ꯈꯣꯏꯗꯥꯕ ꯑꯣꯏꯗꯕ ꯑꯗꯣ ꯀꯩꯅꯣ ꯌꯨꯇꯨꯕꯇ ꯀꯩꯅꯣ ꯏꯁꯇ꯭ꯔꯤꯝ ꯊꯥꯕꯒꯤꯗꯤ ꯑ ꯌꯥꯝ ꯊꯤꯅ ꯐꯕ ꯑꯣꯏꯕ ꯑꯗꯣ ꯑꯩꯅꯃꯨꯛ ꯄꯥꯝꯗꯕ
ꯑꯗꯨ ꯂꯩꯕꯁꯦ ꯁ꯭ꯋꯥꯏꯒꯤ ꯏꯁꯇꯣꯔꯗꯩ ꯂꯩꯕꯗꯩꯗꯤ ꯈꯔ ꯕꯖꯥꯔ ꯀꯥꯈꯠꯂꯒ ꯃꯣꯏꯒꯤ ꯏꯁꯇꯣꯔ ꯗꯥꯏꯔꯦꯛꯇꯒꯤ ꯂꯩꯕꯅ ꯐꯒꯗꯕ ꯃꯥꯜꯂꯦ ꯑꯩ ꯈꯟꯕꯗ
ꯐꯅꯤ ꯐꯅꯤ ꯑꯗꯨꯃꯥꯏ ꯇꯧꯖꯤ ꯍꯧꯖꯤꯛ ꯐꯥꯎꯒꯤ
ꯑꯗꯨꯒ ꯃꯥ ꯑꯗꯨꯝ ꯃꯇꯝ ꯈꯔ ꯂꯩꯔꯒ ꯑꯩꯁꯨ ꯈꯜꯂꯤꯕꯅꯤ ꯑꯩꯒꯤ ꯐꯣꯟꯁꯦ ꯅꯨꯡꯉꯥꯏꯇ꯭ꯔꯦꯗꯅ ꯎꯝ
ꯑꯈꯣꯏ ꯑꯃ ꯂꯩꯗꯣꯏꯅꯤ ꯍꯥꯏꯔꯒ ꯈꯜꯂꯒ ꯂꯩꯔꯔꯣꯏꯁꯦꯕ ꯍꯥꯏꯗꯤ ꯁꯤ ꯂꯩꯗꯣꯏꯅꯦꯅ ꯑꯦꯟ ꯊꯝꯃꯣꯕ ꯑꯦꯝ ꯊꯝꯃꯒ ꯃꯗꯨ ꯌꯧꯅꯕ ꯇꯨꯝꯖꯜꯂꯁꯤ ꯀꯔꯤ ꯀꯔꯤ ꯑꯗꯒꯤ ꯀꯩꯗꯧꯒꯗꯕꯅꯣ ꯍꯥꯏꯕꯗꯨꯁꯨ ꯌꯦꯡꯉꯒ ꯗꯥꯏꯔꯦꯛ ꯗꯥꯏꯔꯦꯛ ꯑꯦꯝ ꯑꯃ ꯇꯧꯔꯒ ꯃꯊꯪ ꯃꯊꯪ ꯂꯥꯜꯂꯒ ꯆꯠꯅꯕ ꯇꯧꯁꯦꯕ ꯁꯨꯅꯥꯏꯅ ꯇꯧꯁꯤ ꯍꯥꯏꯕꯕꯨ ꯀꯔꯤ ꯋꯥꯈꯜ ꯂꯩ ꯋꯥꯈꯜꯗꯨ ꯍꯥꯏꯐꯦꯠ ꯍꯥꯏꯔꯛꯑꯣ
ꯌꯥꯏ ꯑꯗꯣ ꯑꯩꯁꯦ ꯑꯩꯅ ꯅꯉꯣꯟꯗꯁꯨ ꯍꯧꯗꯣꯛꯀꯦ ꯈꯂꯝꯃꯤꯁꯦ ꯑ ꯈꯔ ꯋꯥꯔꯁꯨ ꯋꯥꯅ ꯍꯥꯏꯗꯤ ꯇꯁꯦꯡꯅ ꯅꯨꯡꯁꯥ ꯃꯔꯛꯇ ꯆꯠꯂꯒ ꯊꯕꯛ ꯁꯨꯕꯃꯛꯇꯤ ꯅꯠꯇꯕꯅꯤꯅ ꯑꯩꯁꯦ ꯍꯛꯆꯥꯡꯖꯨ ꯁꯨꯝ ꯁꯣꯛꯁꯜꯂꯛꯄꯖꯤꯅ ꯑꯩꯖꯦ ꯍꯛꯆꯥꯡꯁꯦ ꯑꯩ ꯖꯤꯝꯖꯨ ꯆꯠ ꯂꯦꯞꯄꯁ ꯑꯃꯨꯛꯁꯨ ꯆꯥꯅꯤꯡꯉꯛꯄꯅꯦ ꯑꯗꯣ ꯍꯛꯆꯥꯡꯁꯨ ꯃꯔꯨ ꯑꯣꯏ ꯑꯗꯨꯒ ꯁꯥꯟꯅꯕꯁꯨ ꯂꯦꯞꯁꯤꯜꯂꯒꯨꯝꯁꯤ ꯍꯧꯖꯤꯟꯁꯤ ꯄꯩꯁꯥ ꯅꯨꯡꯁꯥ ꯈꯔ ꯏꯕꯥꯅꯤꯒꯤ ꯀꯩꯅꯣꯗꯣ ꯂꯥꯛꯑꯀꯥꯟꯗ ꯆꯥꯅ ꯊꯛꯅꯕ ꯌꯥꯝ ꯂꯩꯇ꯭ꯔꯒꯁꯨ ꯈꯤꯇꯪꯈꯤꯅ ꯇꯧꯔꯒ ꯍꯛꯆꯥꯡ ꯍꯥꯟꯅ ꯐꯠꯇ꯭ꯔꯒꯗꯤ ꯊꯕꯛꯁꯤ ꯌꯥꯔꯛꯇꯕ ꯍꯥꯏꯇꯥꯔꯦꯀꯣ
ꯎꯝ
ꯑꯗꯨꯒ ꯇꯨꯝꯕꯒꯤ ꯃꯇꯝꯁꯤ ꯑ ꯃꯄꯨꯡ ꯐꯥꯅ ꯍꯪꯇꯥꯒꯤ ꯇꯨꯝꯕ ꯃ ꯇꯨꯝꯕꯒꯤ ꯃꯇꯝꯁꯦ ꯈꯥꯏꯗꯣꯛꯑꯦ ꯈꯜꯂꯦ꯫ ꯑꯇꯩ ꯃꯇꯝꯗ ꯊꯕꯛ ꯉꯝꯅꯕ ꯍꯣꯠꯅꯔꯅꯤ ꯑꯌꯨꯛꯀꯨꯝꯕ ꯀꯩꯒꯨꯝꯕꯗꯨꯒ ꯑꯩ ꯑ ꯃꯔꯨꯞꯀꯨꯝꯕ ꯀꯩꯒꯨꯝ ꯈꯔꯁꯨ ꯌꯥꯎꯁꯟꯒꯦ ꯈꯟꯕꯅꯤ ꯃꯆꯥ ꯃꯆꯥꯗꯣ ꯊꯥꯛꯑꯁꯨ ꯈꯣꯠꯂꯁꯨ ꯇꯨꯡꯒꯤ ꯈꯣꯠꯄ ꯑꯃꯃꯨꯛ ꯌꯦꯡꯅꯕ ꯑꯗꯨꯒ ꯐꯣꯟꯗꯨꯗꯤ ꯂꯩꯗꯕ ꯁꯨꯡꯌꯥ ꯌꯥꯗ꯭ꯔꯦ ꯑꯩꯒꯤꯁꯤꯁꯨ ꯌꯥꯗ꯭ꯔꯦ ꯇꯥ ꯍꯥ ꯍꯥꯟꯅꯗꯒꯤꯁꯨ ꯄꯨ ꯌꯥꯗꯕꯅꯦ ꯑꯗ ꯊꯥꯗꯕꯁꯨ ꯍꯦꯟꯃꯟꯕ ꯑꯗꯨꯒ ꯁꯤꯖꯤꯟꯅꯕꯁꯨ ꯆꯍꯤ ꯑꯍꯨꯝ ꯃꯔꯤ ꯁꯨꯔꯛꯑꯦ ꯑꯗꯨꯅ ꯑꯃ ꯃꯁꯤꯖꯤꯟꯅꯅꯤ ꯃꯥ ꯊꯣꯛꯂꯛꯑꯀꯥꯟꯗ ꯄꯥꯏꯕ ꯈꯣꯠꯄ ꯇꯧꯋꯤ ꯅꯨꯡꯗꯤ ꯅꯨꯡꯉꯥꯏꯇꯦ
ꯑꯗꯨꯅ ꯑꯩꯁꯦ ꯐꯣꯟꯁꯨ ꯑꯅꯤꯁꯨ ꯗꯔꯀꯥꯔ ꯂꯩ ꯊꯕꯛ ꯇꯧꯕꯒꯤ ꯑꯃꯒ ꯋꯥꯔꯤ ꯋꯥꯇꯥꯏ ꯁꯥꯟꯅꯕ ꯈꯣꯠꯄ ꯑꯃ ꯑꯃ ꯑꯗꯨꯒꯨꯝꯕꯒꯤꯒ ꯀꯩ ꯍꯥꯏ ꯒꯦꯝ ꯁꯥꯟꯅꯕꯩꯁꯨ ꯌꯥꯝ ꯃꯔꯨ ꯑꯣꯏꯕ ꯍꯥꯏꯇꯥꯔꯦ
ꯂꯩꯔꯗꯤꯅꯦ
ꯃꯣꯛ ꯁꯨꯃꯥꯏꯅ ꯇꯧꯖꯦ ꯍꯟꯗꯛꯀꯤ ꯊꯥꯁꯦ ꯑꯃ ꯐꯖꯅ ꯇꯨꯡꯖꯜꯂꯁꯦ ꯐꯖꯅ ꯌꯥꯔꯤ ꯃꯈꯩ ꯇꯨꯡꯁꯤꯟꯁꯦ ꯑꯇꯣꯞꯄ ꯑꯇꯩ ꯑꯇꯩꯗ ꯍꯣꯏ ꯁꯤꯖꯤꯟꯅꯗꯕ ꯌꯥꯗꯕꯕꯨꯗꯤ ꯂꯥꯛꯀꯅꯤ ꯑꯗꯨꯕꯨ ꯌꯥꯔꯤꯃꯩ ꯁꯤꯖꯤꯟꯅꯗꯅꯕ ꯍꯣꯠꯅꯔꯁꯦ ꯑꯩꯁꯨ ꯍꯣꯠꯅꯒꯦ ꯑꯗꯨꯒ ꯃꯊꯪꯒꯤ ꯊꯥ ꯍꯧꯒꯠꯂꯛꯄꯗ ꯂꯩꯕ ꯉꯝꯅꯕ ꯇꯧꯁꯦ ꯍꯟꯗꯛ ꯊꯅ ꯃꯊꯪꯒꯤ ꯊꯥ ꯍꯧꯒꯠꯂꯛꯄꯗ ꯂꯩꯕ ꯉꯝꯅꯕ ꯇꯧꯁꯦ ꯇꯪꯈꯥꯏ ꯆꯦꯟꯖꯜꯂꯛꯄꯗ ꯑꯣꯏꯔꯁꯨ ꯇꯪꯈꯥꯏ ꯆꯜꯂꯛꯄꯗꯒꯤꯗꯤ ꯍꯦꯟꯅ ꯊꯦꯡꯗ ꯗꯕꯤꯗꯀꯣ ꯍꯥꯏꯗꯤ ꯑꯗꯨꯗꯗꯤ ꯇꯥꯡꯈꯠꯂꯛꯑꯅꯦꯕ ꯍꯧꯖꯤꯛ ꯇꯞ ꯇꯞꯅ ꯇꯥꯡꯈꯠꯂꯛꯏꯕ ꯄꯣꯠꯁꯦ ꯑꯗꯨꯅ ꯑꯩꯈꯣꯏꯅ ꯍꯧꯖꯤꯛ ꯈꯜꯂꯤꯕ ꯂꯩꯅꯤꯡꯉꯤꯕ ꯄꯣꯠꯁꯤꯁꯨ ꯑꯗꯨꯗꯗꯤ ꯑꯥ ꯌꯧꯒꯤꯕ ꯌꯥꯏꯕ ꯃꯃꯟꯗꯣ
ꯎꯝ ꯂꯩꯁꯦ ꯂꯩꯁꯦ ꯉꯁꯥꯏꯒꯤ ꯑꯅꯤꯗꯨꯗꯒꯤ ꯑꯗꯨꯝ ꯈꯔ ꯐꯕ ꯑꯃ ꯈꯜꯂꯒ ꯂꯩꯔꯒ ꯇꯧꯒꯗꯕ ꯊꯕꯛ ꯑꯃ ꯑꯃ ꯑꯩꯈꯣꯏꯅ ꯁꯤꯟꯁꯦ ꯍꯥꯏꯔ ꯑꯗꯨꯒ ꯂꯥꯡꯁꯦ ꯍꯥꯏꯔꯤꯕ ꯃꯌꯥꯝꯗꯨ ꯅꯠꯇ ꯑꯗꯨꯒ ꯑꯩꯈꯣꯏ ꯃꯑꯣꯡ ꯃꯔꯤꯟ ꯇꯥꯅ ꯇꯧꯁꯦ ꯍꯛꯆꯥꯡꯁꯨ ꯁꯦꯝꯁꯦꯅ ꯍꯥ
ꯑꯥ ꯁꯨꯃꯥꯏꯅ ꯊꯝꯖꯦ ꯑꯍꯥꯟꯕꯗ ꯑꯩꯈꯣꯏꯅ ꯀꯩꯒꯨꯝꯕ ꯌꯧꯕ ꯉꯝꯗ ꯇꯥꯔꯒꯗꯤ ꯁꯚꯦꯟꯇꯤꯗ ꯑꯗꯨꯝ ꯂꯩꯔꯁꯤ ꯑꯗꯨꯗꯨꯒ ꯀꯔꯤꯒꯨꯝꯕ ꯌꯧꯕ ꯉꯝꯕ ꯇꯥꯔꯒꯗꯤ ꯑꯩꯅ ꯍꯥꯏꯕ ꯃꯁꯥꯒꯤ ꯀꯨꯂꯔ ꯌꯥꯎꯖꯕ ꯍꯧꯖꯤꯛ ꯍꯧꯖꯤꯛ ꯂꯣꯟꯁ ꯇꯧ ꯑꯗꯩ ꯉꯥꯏꯔ ꯂꯩꯔꯤꯕ ꯄꯣꯠꯁꯦ ꯁꯤ ꯑꯣꯏꯅ ꯂꯧꯁꯤꯀꯣ
ꯌꯥꯏ ꯀꯩꯁꯨ ꯀꯥꯏꯗꯦ꯫ ꯃꯆꯤꯟ ꯃꯆꯤꯠ ꯇꯣꯏꯅ ꯂꯩꯕ ꯉꯝꯃꯣꯢꯗꯝꯗꯕ ꯅꯠꯇꯗꯅ ꯂꯨꯄꯥ ꯂꯤꯁꯤꯡ ꯇꯔꯥ ꯀꯨꯟ ꯍꯦꯜꯂꯒꯁꯨ꯫ ꯑꯃꯨꯛ ꯂꯩꯔꯤꯉꯩꯗ ꯄꯣꯠ ꯐꯕ ꯈꯔ ꯑꯩꯈꯣꯏꯅ ꯆꯠꯀꯗꯕ ꯅꯨꯡꯁꯨ ꯅꯨꯡꯉꯥꯏꯒꯗꯕ ꯑꯗꯨꯒ
ꯎꯝ
ꯑꯩꯈꯣꯏꯅ ꯍꯦꯛ ꯅꯤꯡ ꯊꯨꯡꯖꯕ ꯑꯣꯏꯔꯦꯗꯅ ꯏꯁꯥꯅ ꯇꯥꯟꯕ ꯄꯩꯁꯥꯅ ꯂꯩꯖꯕ ꯑꯣꯏꯇꯥꯔꯒꯗꯤ ꯏꯃꯥ ꯏꯄꯥꯗ ꯅꯤꯕ ꯅꯠꯇꯥ ꯕꯥꯏꯒꯤ ꯄꯥꯟꯗꯝ ꯄꯥꯟꯗꯝꯁꯦ ꯌꯥꯝꯕꯅꯤꯅꯀꯣ ꯃꯗꯨ ꯑꯍꯥꯟꯕ ꯈꯣꯡꯊꯥꯡꯁꯦ ꯑꯗꯨꯒꯤ ꯐꯣꯟ ꯈꯔ ꯐꯕ ꯑꯃ ꯄꯥꯏꯕꯁꯤ ꯗꯔꯀꯥꯔ ꯂꯩꯕ ꯍꯥꯏꯇꯥꯔꯦ꯫
ꯑꯝ ꯑꯗꯨꯃꯥꯏꯅ ꯂꯥꯛꯁꯦ ꯑꯗꯨꯒ ꯅ ꯀꯩꯅꯣꯝꯃ ꯍꯥꯏꯔꯛꯀꯦ ꯈ ꯐꯣꯟ ꯑꯩꯅ ꯊꯨꯅ ꯂꯩꯅꯤꯡꯉꯤꯁꯦ ꯑꯇꯩꯒꯤ ꯑꯝꯇ ꯅꯠꯇꯦ ꯏꯕꯥꯅꯤꯒꯤ ꯑꯦꯀꯥꯎꯟꯁꯦ ꯑꯅꯧꯕ ꯑꯃ ꯍꯥꯡꯅꯤꯡꯉꯦ ꯃꯔꯝꯗꯤ ꯑꯩ ꯍꯧꯖꯤꯛꯀꯤ꯫ ꯍꯟꯇꯛ ꯑꯅꯧꯕ ꯍꯥꯡꯗꯣꯔꯤꯕ ꯑꯦꯀꯥꯎꯟꯗꯨꯗ ꯂꯣꯡ ꯂꯥꯁꯇꯤꯡ ꯑꯣꯏꯅꯕ ꯍꯌꯦꯡ ꯇꯨꯡ ꯀꯣꯏꯅ ꯄꯨꯟꯁꯤꯒꯤ ꯆꯠ ꯍꯥꯡꯉꯦꯍꯦ ꯍꯧꯖꯤꯛ ꯍꯧꯖꯤꯛ ꯍꯥꯡꯉꯤꯁꯤꯁꯨ ꯆꯠꯀꯅꯤ ꯇꯧꯔꯤꯒꯨꯝꯕꯁꯨꯡ ꯑꯩꯈꯣꯏꯒꯤ ꯐꯣꯟꯁꯦ ꯍꯧꯖꯤꯛ ꯑꯩꯅ ꯍꯧꯖꯤꯛ ꯍꯧꯖꯤꯛ ꯅꯣꯇꯤꯁ ꯊꯣꯛꯂꯛꯄꯗ ꯑꯩꯈꯣꯏꯅ ꯁꯤꯖꯤꯟꯅꯔꯤꯕ ꯐꯤꯂꯝ ꯌꯦꯡꯕꯒꯤ ꯑꯦꯞꯁ ꯑꯃꯗꯤ ꯋꯦꯕꯁꯥꯏꯠ ꯑꯗꯨ ꯅ ꯗꯣꯡꯊꯤꯕ ꯅꯪꯒꯗꯕ ꯑꯃ ꯇꯥꯔꯦ꯫ ꯑꯗꯨꯅ ꯑꯩ ꯅꯉꯣꯟꯗꯁꯨ ꯍꯥꯏꯔꯛꯀꯦꯅ ꯇꯧꯔꯛꯄꯅꯦ ꯑꯗꯨ ꯅꯪ ꯀꯛꯊꯠꯈ꯭ꯔꯣ ꯅꯪꯒꯤ ꯐꯣꯟꯗꯒꯤ ꯌꯥꯏꯔꯤꯉꯩ ꯑꯊꯨꯕ ꯃꯇꯝꯗ ꯀꯛꯈ꯭ꯔꯣ ꯅꯦꯠꯐ꯭ꯂꯤꯛꯁꯀꯤ ꯄꯩꯁꯥ ꯊꯤꯔꯁꯨ ꯊꯤꯁꯦꯕꯀꯣ ꯑꯗꯨꯗꯨꯒ ꯑꯩ ꯇꯁꯦꯡꯅ ꯀꯤꯕ ꯑꯃꯁꯨ ꯄꯣꯛꯑꯦ ꯍꯥꯏꯇꯥꯔꯦ ꯃꯥ ꯃꯥꯒꯤ ꯀꯩꯅꯣꯗꯣ꯫ ꯌꯦꯡꯉꯨꯕꯗꯒꯤ ꯍꯟꯗꯛ ꯊꯣꯛꯂꯛꯏꯕ ꯑꯩꯈꯣꯏꯒꯤ ꯗꯤꯕꯂꯞꯄꯔꯅ ꯊꯥꯗꯣꯔꯛꯄ ꯀ ꯃꯥꯒꯤ ꯆꯦꯗꯣ ꯌꯦꯡꯉꯨꯕꯗꯒꯤ ꯌꯥꯝ ꯊꯤꯅ ꯀꯩꯅꯣ ꯇꯧꯔꯦ ꯃꯥꯖꯦ ꯌꯥꯝ ꯊꯤꯅ ꯁꯣꯛꯑꯦ ꯑꯗꯨꯅ ꯑꯩ ꯈ ꯑꯩꯅ ꯍꯟꯗꯛ ꯂꯩꯁꯦ ꯍꯥꯏꯔꯤꯕ ꯄꯣꯠꯁꯦ ꯍꯦꯛ ꯂꯩꯕꯗꯒꯤꯗꯤ ꯏꯕꯥꯅꯤ ꯁꯨꯃꯥꯏꯅ ꯇꯧꯁꯦ ꯑꯅꯧꯕ ꯂꯣꯏꯅ ꯆꯦꯟꯖ ꯇꯧꯁꯤ ꯍꯣꯏ ꯁꯣꯁꯦꯜ ꯃꯦꯗꯤꯌꯥ ꯅꯪ ꯇꯧꯅꯤꯡꯗ꯭ꯔꯒꯗꯤ ꯁꯣꯁꯦꯜ ꯃꯦꯗꯤꯌꯥꯗꯣ ꯄꯥꯁꯋꯥꯔꯗ ꯀꯩꯀꯥ ꯂꯣꯏ ꯁꯤꯟꯇꯣꯛ ꯈꯣꯠꯇꯣꯛ ꯇꯧꯁꯦ ꯑꯗꯒꯤ ꯏꯃꯦꯜꯗꯤ ꯌꯥꯔꯤꯉꯩ ꯁꯤꯗꯕ ꯏꯃꯦꯜ ꯂꯣꯏ ꯁꯤꯟꯁꯦ ꯑꯩꯈꯣꯏꯒꯤ ꯍꯥꯟꯅ ꯄꯥꯏꯔꯝꯃꯤ ꯏꯃꯦꯜ ꯅꯠꯇ ꯄꯥꯏꯔꯁꯤ ꯑꯅꯧꯕ ꯏꯃꯦꯜ ꯑꯃ ꯁꯦꯝꯁꯤ ꯑꯗꯨꯒ ꯐꯣꯟ ꯅꯝꯕꯔ ꯍꯥꯟꯅ ꯂꯤꯡ ꯂꯩꯔꯝꯕ ꯈꯣꯠꯄ ꯂꯣꯏꯅ ꯂꯧꯊꯣꯛꯈꯣ ꯑꯗꯨꯒ ꯐꯣꯟ ꯐꯣꯟꯗꯣ ꯏꯃꯦꯜ ꯑꯝꯇꯒ ꯂꯤꯡ ꯂꯩꯍꯜꯂꯅꯨ ꯐꯣꯟ ꯅꯝꯕꯔꯗꯣ ꯅꯪꯅ ꯑꯦꯞ ꯍꯧꯖꯤꯛꯀꯤ ꯐꯣꯟꯗꯨꯗ ꯍꯥꯞꯇꯣꯔꯤꯕ ꯄꯣꯠꯇꯣ ꯑꯗꯨꯒ ꯑꯗꯨꯃꯥꯏꯅ ꯌꯥꯝ ꯁꯦꯡꯅ ꯑꯩꯈꯣꯏꯒꯤ ꯌꯥꯝ ꯁꯦꯡꯅ ꯄꯥꯏꯁꯦ ꯌꯥꯝ ꯊꯤꯅ ꯁꯦꯀ꯭ꯌꯣꯔ ꯑꯣꯏꯅ ꯄꯥꯏꯁꯦ ꯍꯥꯏꯕ ꯁꯨꯃꯥꯏꯅ ꯊꯝꯖꯒꯦ ꯑꯥꯏ ꯐꯣꯟ ꯄꯥꯏꯕ ꯉꯝꯃꯣꯏꯗꯕꯅꯤꯅ꯫
ꯑꯗꯨ ꯀꯩꯅꯣꯅꯦ ꯃꯔꯨꯞ ꯑ ꯃꯇꯝꯁꯨ ꯋꯥꯠꯂꯤ ꯀꯔꯤ ꯑꯩꯈꯣꯏꯒꯤ ꯃꯔꯨꯞꯀꯤ ꯍꯥꯟꯅꯒꯤ ꯆꯤꯀꯦꯠ ꯑꯔꯤꯕ ꯐꯣꯟꯗꯣ ꯌꯣꯟꯊꯣꯛꯈꯤꯗꯣ ꯀꯃꯥꯏꯅ ꯇꯧꯒꯦ
ꯍꯧꯖꯤꯛ ꯍꯧꯖꯤꯛ ꯑꯩꯅ ꯄꯥꯏꯔꯤ ꯐꯣꯟꯖꯤꯔꯣ꯫
ꯎꯝ
ꯌꯣꯜꯂꯣꯢ ꯁꯤ ꯑꯈꯣꯏ ꯃꯥꯗ ꯄꯥꯏꯍꯟꯗꯣꯏꯅꯦ ꯑꯩ ꯑꯈꯣꯏ ꯕꯥꯥꯏ ꯐꯣꯟꯗꯨꯁꯨ ꯌꯥꯗ꯭ꯔꯦ ꯈꯞꯄꯦ ꯃꯥꯏꯗꯣ ꯗꯥꯏꯔꯦꯛ ꯌꯥꯝ ꯊꯤ ꯁꯥꯊꯤꯅ ꯈꯞꯄꯦ꯫ ꯂꯣꯡꯉꯒ ꯄꯥꯏꯕ ꯌꯥꯗ꯭ꯔꯦ ꯃꯥꯏꯗꯣ ꯂꯣꯡꯉꯒ ꯄꯥꯏꯕꯗ ꯃꯨꯠꯂꯦ ꯃꯝꯃꯦꯕ ꯑꯗꯨꯅ꯫ ꯈꯪꯗꯦ ꯑꯩ ꯑꯗꯨꯕꯨ ꯃꯊꯥ ꯁꯥꯏ ꯑꯗꯨꯅ ꯑꯗꯨꯗꯤ ꯑꯩꯈꯣꯏ ꯑꯇꯣꯞꯄ ꯂꯩꯖꯁꯤꯅꯤ ꯑꯗꯨꯅ ꯑꯩꯈꯣꯏ ꯃꯥ ꯑꯗꯨꯗꯤ ꯑꯩꯅ ꯁꯤꯒꯤ ꯐꯣꯟꯁꯦ ꯄꯤꯒꯦ ꯇꯧꯕꯅꯦ ꯑꯗ ꯑꯩꯒꯤ ꯑꯃ ꯂꯩꯔꯤꯁꯦ ꯑꯗꯨ ꯂꯩꯕꯁꯤꯗ ꯑꯩꯅ ꯍꯥꯏꯅꯤꯡꯉꯤꯁꯦ ꯂꯣꯏꯅ ꯑꯅꯧꯕ ꯂꯣꯏꯁꯤꯟꯖꯦ ꯑꯥꯏ ꯐꯣꯟ ꯄꯥꯏꯕ ꯉꯝꯈꯤꯕ ꯑꯣꯏꯇꯥꯔꯗꯤ ꯐꯩ ꯑꯥꯏ ꯐꯣꯟ ꯄꯥꯏꯕ ꯉꯝꯗꯕ ꯑꯩꯈꯣꯏꯒꯤ ꯁꯦꯀ꯭ꯌꯣꯔ ꯑꯣꯏꯅꯕ ꯊꯕꯛ ꯇꯧꯁꯔꯤ
ꯑꯗꯣ ꯃꯔꯨꯞ ꯑ ꯑꯩꯅ ꯀꯩꯅꯣꯝ ꯍꯥꯏꯅꯤꯡꯉꯁꯤꯀꯣ꯫
ꯑꯥ
ꯄꯩꯁꯥꯗꯨ ꯑꯗꯨꯒꯤ ꯂꯦꯚꯦꯜꯗ ꯌꯧꯔꯛ ꯇꯥꯔꯒꯗꯤ ꯃꯗꯨ ꯑꯩꯅ ꯍꯥꯏꯅꯤꯡꯉꯤꯁꯤ ꯈꯔ ꯐꯕ ꯑꯥꯏꯐꯣꯟꯒꯤ ꯕ꯭ꯔꯥꯟ ꯑꯃꯗꯩꯔ ꯑꯩꯈꯣꯏꯒꯤ ꯁꯦꯔꯤꯁ ꯑꯃ ꯂꯩꯕꯅ ꯐꯔ ꯇꯧꯕ ꯃꯥꯜꯂꯦ ꯍꯥꯏꯇꯥꯔꯦꯀꯣ
ꯑꯗꯣ ꯑꯥꯏꯐꯣꯟꯗꯣ ꯑꯃꯨꯛ ꯑꯩꯅ ꯌꯨꯁ ꯄꯥꯏꯕꯗꯣ ꯀꯌꯥ ꯀꯩꯗꯧꯗꯕ
ꯅꯪ ꯌꯨꯁ ꯄꯥꯏꯒꯗꯕ ꯅꯠꯇꯦ ꯅꯤꯐꯨ ꯌꯧꯔꯠꯇꯔꯥꯗꯤ ꯃꯗꯨꯗ ꯃꯉꯥ ꯇꯔꯥ